ꯇꯥꯕ꯭ꯔꯣ꯫
ꯇꯥꯏ ꯑꯁ ꯇꯞꯄꯦ ꯇꯞꯄꯦ ꯇꯞꯄꯦ
ꯀꯣꯜ ꯇꯧꯔꯛꯀꯦꯁꯨ ꯍꯥꯏꯔꯛꯇꯦ ꯑꯗꯨꯝ ꯇꯧꯔꯛꯑꯦ ꯀꯔꯤꯔꯥ ꯅꯪ ꯐꯣꯟ ꯌꯦꯡꯉꯤꯅꯤ
ꯑꯦ ꯀꯩꯀꯥꯏꯒꯤ
ꯍꯥ
ꯀꯩ
ꯏꯟꯐꯣꯔꯃꯦꯁꯟ ꯍꯥꯟꯅ ꯄꯤꯌꯣ ꯍꯥꯏꯕꯅꯤꯗ
ꯑꯩ ꯏꯟꯐꯣꯔꯃꯦꯁꯟ ꯁꯤꯒꯤꯗ꯭ꯔꯤ ꯅꯠꯇꯦ ꯀꯩꯅꯣ
ꯑꯗꯨꯗꯤ ꯏꯟꯐꯣꯔꯃꯦꯁꯟ ꯁꯦꯀꯦꯇꯔꯤꯉꯣꯅ ꯍꯥꯏꯌꯣ ꯆꯥꯛ ꯆꯥꯔꯕꯣ ꯅꯪꯗꯤ
ꯆꯥꯔꯦ ꯉꯁꯥꯏꯅ ꯉꯁꯥꯏꯅ ꯆꯥꯏ
ꯀꯩ ꯏꯟꯁꯥꯡ ꯆꯥꯒꯦ
ꯈꯥꯃꯦꯟ ꯑꯁꯤꯟꯕꯒ ꯑꯂꯨꯒ ꯁꯥ ꯑꯌꯥꯏꯕꯒ ꯆꯥꯏ
ꯎꯝ
ꯅꯪꯗꯦ
ꯑꯩꯈꯣꯏꯗꯤ ꯌꯦꯟꯁꯥꯡ ꯍꯥꯎꯇꯦ
ꯀꯩ ꯆꯥꯅꯣ ꯑꯊꯣꯡ ꯑꯊꯣꯡꯕꯗ ꯑꯗꯨꯝ ꯆꯥꯎꯀꯥꯔꯤꯔꯣ ꯍꯥꯎꯇꯦꯒ ꯍꯥꯎꯋꯦꯒ ꯇꯧꯅꯨꯀꯣ
ꯍꯣꯏ ꯍꯣꯏ ꯍꯣꯏ
ꯅꯣꯏ ꯅꯣꯏ ꯃꯥꯥꯅ ꯊꯨꯝ ꯊꯣꯡꯕꯤꯔꯤꯗꯣ ꯅꯔꯥꯏꯕꯛ ꯐꯔꯕꯅꯦ
ꯆꯨꯝꯃꯦ ꯆꯨꯝꯃꯦ ꯀꯩ ꯇꯧ ꯔꯣ ꯉꯁꯤꯗꯤ ꯌꯨꯝ ꯂꯩꯒꯦꯔꯣ
ꯌꯨꯝꯗ ꯑꯗꯨꯝ ꯂꯩꯗꯣꯏꯅꯤꯅꯦ ꯆꯠꯅꯤꯡꯉꯥꯏ ꯂꯩꯇꯦ ꯆꯠꯁꯦꯁꯨ ꯀꯧꯔꯛꯇꯦ ꯀꯣꯏꯕ ꯆꯠꯂꯥꯁꯦꯒ ꯑꯝꯇ ꯀꯅꯥꯝꯇ ꯀꯧꯔꯛꯇꯕꯅꯤꯅ ꯌꯨꯝꯗ ꯑꯗꯨꯝ ꯂꯩꯕ ꯇꯥꯏ ꯀꯩꯅꯣ
ꯑꯣ ꯑꯁ ꯅꯨꯡꯉꯥꯏꯇꯦꯗ ꯑꯁꯦꯡꯕꯅꯦ ꯑꯁ ꯀꯧꯔꯛ ꯀꯧꯔꯛꯄ ꯃꯤ ꯂꯩꯔꯗꯤ ꯅꯨꯡꯉꯥꯏꯗꯣꯏꯅꯤꯀꯣ
ꯍꯣꯏꯅꯦ ꯅꯣꯏꯗꯤ ꯃꯔꯨꯞ ꯃꯄꯥꯡ ꯌꯥꯝꯕꯅꯤꯅ ꯆꯠꯄ ꯌꯥꯏꯅ ꯑꯍꯥ ꯑꯗꯣ ꯑꯩꯈꯣꯏꯗꯤ ꯃꯔꯨꯞ ꯃꯄꯥꯡꯁꯨ ꯌꯥꯎꯗꯦ
ꯀꯔꯤ ꯌꯥꯝ ꯅꯣꯛꯅꯤꯡꯕ꯭ꯔꯣ
ꯑꯥ ꯑꯩ ꯍꯥꯏꯕꯤꯒꯦ ꯍꯥꯏꯕꯤꯒꯦ ꯃꯔꯨꯞ ꯃꯃꯥꯡ ꯌꯥꯝ ꯌꯥꯅꯤꯡꯉꯥꯏ ꯍꯥꯏꯕꯤꯒꯦ
ꯀꯅꯥꯗ
ꯈꯪꯗꯦ ꯀꯅꯥꯕꯨ ꯍꯥꯏꯒꯦꯔꯥ ꯈꯪꯗꯦ ꯑꯗꯨꯕꯨ ꯍꯥꯏꯕꯤꯒꯦ ꯍꯥꯏꯕꯅꯤꯅ
ꯍꯥꯏꯕꯤꯌꯣ ꯍꯥꯏꯕꯤꯌꯣ
ꯑ ꯑꯥ ꯍꯥꯏꯕꯤꯒꯦ ꯍꯥꯏꯕꯤꯒ‌ꯦ
ꯀꯩꯗꯧꯔꯤꯅꯣ
ꯎꯝ ꯀꯩꯁꯨ ꯇꯧꯅꯤꯡꯉꯥꯏ ꯂꯩꯇꯦ ꯑꯗꯨꯒꯤ ꯋꯥꯁꯔꯨꯝꯗ ꯀꯩꯀꯩ ꯁꯝꯄꯨ ꯀꯣꯕꯔꯁꯤꯡꯗꯣ ꯂꯪꯊꯣꯛꯎꯏ ꯁꯄꯣꯟ ꯀꯣꯕꯔ ꯁꯝꯄꯨ ꯀꯣꯕꯔ ꯒ꯭ꯌꯥꯟ ꯇꯥꯕ꯭ꯔꯣ ꯍꯥꯏꯁꯦ
ꯒ꯭ꯌꯥꯟ ꯇꯥꯏꯌꯦ ꯒ꯭ꯌꯥꯟ ꯇꯥꯏꯌꯦ
ꯑꯗꯨꯗꯤ ꯍꯣꯏ ꯍꯥꯏꯕ ꯌꯥꯗ꯭ꯔꯣ
ꯊꯕꯛ ꯌꯥꯝ ꯐꯕꯥ ꯇꯥꯏꯞꯇ ꯇꯧ ꯇꯧꯗꯤ ꯇꯧꯕ꯭ꯔꯣ ꯍꯧꯖꯤꯛ
ꯇꯧꯋꯦ ꯑꯁ
ꯇꯧꯔꯗꯤ ꯐꯔꯦꯅꯦ ꯇꯧꯔꯝꯗꯔꯥꯗꯤ ꯅꯆꯤꯟ ꯊꯤꯔꯝꯃꯗꯤꯕ ꯀꯅꯥ ꯀꯅꯥ ꯂꯩꯒꯦ ꯅꯃꯥ ꯂꯩꯕ꯭ꯔꯥ
ꯂꯩꯌ‌‌ꯦ
ꯅꯣꯏ ꯎꯝ ꯅꯣꯏ ꯅꯅꯥꯎꯄꯥꯗꯤ ꯆꯠꯈ꯭ꯔꯥꯕ ꯅꯠꯇ꯭ꯔꯣ
ꯑꯣꯏ ꯎꯝ ꯌꯥꯔꯗꯤ ꯅꯦꯛꯁ ꯃꯟꯠ ꯅꯦꯛꯁ ꯃꯟ ꯊ‌ꯣꯔꯛꯄꯅꯤ ꯑꯩꯔꯣ
ꯎꯝ
ꯆꯠꯈꯤꯅꯤ ꯑꯗꯨ ꯍꯧꯖꯤꯛꯇꯤ ꯆꯠꯂ‌ꯣꯏ ꯃꯇꯝ ꯋꯥꯠꯂꯤ ꯑ‌ꯦ ꯁꯤꯗ ꯎꯝ ꯁꯤꯗ ꯊꯕꯛ ꯂꯩꯕꯒꯤꯀ‌ꯣ ꯑꯩꯁꯨ ꯈꯔ ꯈꯔ ꯊꯕꯛ ꯂꯩꯕꯒꯤ
ꯎꯝ ꯐꯔꯦꯅꯦ ꯊꯕꯛ ꯊꯕꯛ ꯂꯩꯔꯤꯗꯣ ꯐꯔꯤꯅꯦ
ꯆꯠꯂꯁ‌ꯦ ꯅꯪꯁꯨ
ꯍꯝ
ꯆꯜꯂꯁꯦ ꯍꯥꯏꯕ
ꯀꯥꯏꯗ ꯍꯥꯏꯌ‌ꯦ ꯑꯩꯉꯣꯟꯗ ꯆꯠꯈ꯭ꯔꯣ ꯍꯥꯏꯕ ꯃꯐꯝꯗꯣ ꯍꯣꯏ ꯆꯠꯅꯤꯡꯗ꯭ꯔꯣ
ꯆꯠꯅꯤꯡꯉ‌ꯦ
ꯆꯠꯄꯤ ꯌꯥꯔ‌ꯣꯏꯗ꯭ꯔꯥ
ꯌꯥꯏꯅ ꯑꯗꯣ ꯑꯩꯈꯣꯏ ꯅꯕꯣꯛꯇꯣ ꯑꯩ ꯃꯄꯥꯟ ꯊ‌ꯣꯛꯄꯁꯦ ꯃꯥ ꯌꯥꯝ ꯄꯥꯝꯗ꯭ꯔꯦꯕ ꯈꯪꯕ꯭ꯔꯥ ꯑꯍꯟ ꯑꯣꯏꯔꯕꯅꯤꯅꯀꯣ ꯑꯩꯅ ꯆꯠꯅꯤꯡꯉꯁꯨ ꯎꯄꯥꯏ ꯂꯩꯇꯦ
ꯆꯨꯝꯃꯦ ꯆꯨꯝꯃꯦ ꯑꯗꯨꯕꯨꯗꯤ
ꯑꯈꫭꯏꯗꯤ ꯅꯨꯄꯤꯅꯤꯅ ꯅꯣꯏ ꯅꯨꯄꯥꯒꯨꯝꯅ ꯄꯪꯆꯠ ꯆꯠꯄꯥ ꯌꯥꯗꯦꯕ
ꯎꯝ
ꯌꯥꯝ ꯂꯨꯏꯅꯦ ꯅꯨꯄꯤ ꯅꯨꯄꯤꯒꯤ ꯎꯝ ꯂꯥꯏꯕꯛꯁꯦ ꯅꯨꯄꯤꯒꯤ ꯄꯨꯟꯁꯤꯁꯦ ꯌꯥꯝ ꯂꯨꯏꯌꯦꯕ
ꯌꯥꯝ ꯂꯨꯋꯦ ꯍꯥꯏꯕ
ꯎꯝ
ꯌꯥꯝ ꯂꯨꯗ‌ꯦꯅ‌ꯦ ꯀꯔꯤ ꯂꯨꯕꯅ‌ꯣ
ꯆꯠꯅꯤꯡꯕꯗ ꯆꯠꯄ ꯌꯥꯗꯦ ꯂꯩꯅꯤꯡꯕ ꯃꯇꯝꯗ ꯂꯩꯕ ꯌꯥꯗꯦ ꯃꯤ ꯈꯥꯗ ꯂꯩꯕꯅꯤꯅ‌ꯦ ꯑꯥ
ꯃꯤ ꯃꯈꯥꯗ ꯀꯔꯤ
ꯈꯥꯕꯔ ꯄꯥꯈꯤꯒꯦ ꯍꯥꯏꯕ꯭ꯔꯣ
ꯍ‌ꯣꯏ
ꯑꯁ ꯌꯥꯝ ꯑꯍꯜ ꯌꯥꯝ ꯁꯥꯕ꯭ꯔꯣꯕ ꯅꯪꯁꯦ
ꯑꯦ ꯁꯤꯁ ꯀꯩꯅꯣ ꯅꯪꯁꯦ ꯑꯩ ꯑꯉꯥꯡꯅꯦ ꯈꯟꯂꯤꯔꯣ
ꯅꯪ ꯑꯉꯥꯡ ꯅꯠꯇ꯭ꯔꯗꯤ ꯀꯔꯤꯔ ꯑꯍꯟꯔꯣ?
ꯑꯍꯟꯅ‌ꯦ
ꯑꯪ ꯑꯩꯉꯣꯟꯗꯩꯗꯤ ꯑꯉꯥꯡꯅꯤꯅꯦ
ꯑꯗꯨ ꯑꯣꯏꯔꯁꯨ ꯑꯗꯨ ꯑꯣꯏꯔꯗꯤ ꯅꯪꯁꯨ ꯑꯍꯟ ꯇꯥꯔꯦ ꯀꯩꯅꯣ
ꯑꯩ ꯑꯩꯗꯤ ꯑꯍꯟꯅꯤꯅ‌ꯦ ꯅꯪꯅ ꯑꯉꯥꯡ
ꯌꯨꯝ ꯄꯥꯟꯈ꯭ꯔ‌ꯣ
ꯍꯥ ꯌꯨꯝ ꯄꯥꯟꯈ꯭ꯔ‌ꯣ ꯍꯥꯏꯕ꯭ꯔꯣ?
ꯑ‌‌ꯣ ꯍꯣꯏ ꯏꯀꯥꯏꯗ꯭ꯔ‌ꯣ ꯑꯍꯟ ꯑꯣꯏꯔꯒ ꯌꯨꯝꯗ ꯂꯩꯔꯤꯗꯣ
ꯅꯨꯄꯥ ꯄꯤꯔꯛꯑꯣ ꯄꯥꯕꯤꯒꯦ
ꯄꯤꯔꯛꯀ‌ꯦ ꯄꯤꯔꯛꯀ‌ꯦ
ꯅꯪ ꯇꯧꯅꯨ ꯑꯗꯨ ꯅꯨꯄꯥ ꯄꯤꯔꯛꯑꯣꯅꯦ ꯌꯨꯝꯕꯨ ꯄꯪꯄꯥꯟ ꯄꯥꯝꯕ ꯌꯥꯕꯩ ꯇꯥꯏꯞꯇ
ꯄꯤꯔꯛꯀ‌ꯦ
ꯄꯥꯟꯕ ꯌꯥꯔꯗꯤ ꯅꯍꯥꯟ ꯅꯍꯥꯟꯅ ꯄꯥꯟ ꯄꯥꯟꯒꯅꯤ
ꯑꯗꯨ ꯀꯩ ꯇꯧꯕ
ꯂꯩꯗꯕꯩꯅꯤ ꯀꯩꯅꯣ ꯎꯝ ꯎꯝ ꯂꯩꯕꯨ ꯂꯩꯔꯕ ꯑꯦ ꯅꯣꯏ ꯃꯁꯛ ꯈꯪꯉꯔ‌ꯣꯏ
ꯍꯩꯄꯥꯗꯤ
ꯂꯥ ꯂꯥ ꯂꯥ ꯏꯕꯨꯡꯉꯣ ꯍꯥꯏꯅ ꯀ‌ꯣ ꯂꯩꯔꯝꯅꯤ ꯍꯥꯏꯕ
ꯍꯣꯏ
ꯂꯩ ꯂꯩꯇꯦꯅꯦ
ꯀꯩꯒꯤ ꯂꯩꯇꯕ ꯍꯥꯏꯌ‌ꯣ
ꯑꯩ ꯈꯪꯕ꯭ꯔꯣ
ꯔ ꯅꯪꯅꯥꯔ ꯃꯥꯅꯔ
ꯈꯪꯗꯦ ꯑꯩꯁꯨ ꯑꯩꯅꯔ ꯑꯩꯅ ꯑꯣꯏꯔꯝꯅꯤꯅ
ꯎꯝ
ꯑꯩꯅ ꯑꯣꯏꯔꯝꯒꯅꯤꯌꯦ
ꯆꯨꯝꯃꯦ ꯆꯨꯝꯃꯦ ꯅꯪꯅꯅꯤ ꯁꯥꯏꯌ‌ꯦ ꯅꯨꯡꯁ ꯌꯥꯝ ꯁꯥꯏꯌ‌ꯦ
ꯅꯣꯏꯗꯗꯤ ꯈꯔ ꯏꯪꯂꯝꯒꯅꯤ ꯀ‌ꯣ ꯑꯈ‌ꯣꯏꯗꯗꯤ ꯌꯥꯗꯦꯅꯦ ꯌꯥꯗ꯭ꯔꯦ ꯑꯗꯣ ꯅꯨꯡꯁꯤꯠ ꯁꯤꯠꯄ ꯃꯐꯝꯗ ꯐꯥꯝꯃꯒ ꯂꯩꯅꯤꯡꯑ‌ꯦ
ꯀꯣꯏꯔꯛꯀꯦ ꯍꯥꯏꯔꯁꯨ ꯏꯀꯥꯏꯌ‌ꯦ ꯀꯔꯤꯁꯨ ꯄꯨꯔꯒ ꯂꯥꯛꯅꯤꯉꯥꯏꯁꯨ ꯂꯩꯇꯦ ꯇꯥꯕ꯭ꯔꯣ
ꯇꯥꯗ꯭ꯔ‌ꯣ
ꯇꯥꯗ꯭ꯔꯣ?
ꯇꯥꯗꯕ꯭ꯔꯣ?
ꯉꯥꯡꯉꯤꯗꯣ ꯇꯥꯗ꯭ꯔꯣ ꯍꯥꯏꯕ?
ꯇꯥꯏꯌꯦ ꯑꯩ ꯇꯥꯏ ꯍꯥꯏꯔꯒ ꯀꯔꯤꯔꯅꯦ
ꯐꯔꯦ ꯐꯔꯦ ꯑꯗꯨꯅꯤ
ꯀꯔꯤ ꯐꯔ‌ꯦ ꯑꯦ
ꯑꯒꯁ ꯖꯨꯂꯥꯏ ꯖꯨꯂꯥꯏ ꯑꯒꯁ ꯇꯦꯝꯕꯔ ꯑꯣꯛꯇꯣꯕꯔ ꯅꯕꯦꯝꯕꯔ ꯗꯤꯁꯦꯝꯕꯔ ꯑꯁ
ꯍꯧꯖꯤꯛ ꯖꯨꯂꯥꯏ ꯖꯨꯂꯥꯏꯔꯣꯅꯦ ꯇꯠ ꯖꯨꯟꯅꯦ ꯫
ꯍꯌꯦꯡ ꯍꯟꯖꯤꯛꯇꯤ ꯖꯨꯂꯥꯏ ꯑꯣꯏꯈ꯭ꯔ ꯑꯣꯏꯈ꯭ꯔꯅꯤꯅ
ꯃꯁꯤ ꯗꯦꯠ ꯀꯌꯥ ꯗꯦꯠ ꯀꯌꯥꯅꯣ ꯑꯁ ꯏꯍꯪ ꯈꯪꯍꯧꯗꯦꯍꯦ ꯊꯥ ꯆꯠꯈꯤꯕꯒꯁꯦ
ꯑꯣ
ꯨꯂꯥꯏ ꯑꯣꯒꯇ ꯁꯦꯞꯇꯦꯝꯕꯔ ꯑꯣꯛꯇꯣꯕꯔ ꯅꯕꯦꯝꯕꯔ ꯑꯁ ꯊꯥ ꯇꯔꯨꯛꯇ ꯉꯥꯏꯔꯤꯅꯦ ꯑꯗꯨꯗꯤ꯫
ꯈ꯭ꯔꯤꯁꯃꯥꯁꯒꯤ
ꯎꯝ
ꯑꯁ ꯌꯥꯝ ꯅꯛꯈ꯭ꯔꯦꯀꯣ
ꯅꯣꯏꯗꯤ ꯈ꯭ꯔꯤꯁꯃꯥꯁ ꯅꯨꯡꯉꯥꯏꯕ꯭ꯔꯣ?
ꯅꯦ ꯑꯁ ꯑꯍꯥꯟꯕ ꯌꯥꯎꯕꯅꯤꯅ
ꯑꯦ ꯑꯣ ꯑꯣ ꯅꯣꯏ ꯈꯨꯟꯗꯀꯣ꯫
ꯊꯪꯅꯕꯁꯨ ꯂꯩꯇꯦ꯫
ꯇꯝꯄꯥꯛꯇꯒꯤꯁꯨ ꯅ ꯅꯪꯒꯤ ꯀ꯭ꯔꯁ ꯂꯩꯕꯗꯨꯗꯤ ꯑꯗꯨꯒ ꯄꯨꯜꯂꯒ ꯆꯠꯄ ꯌꯥꯗ꯭ꯔꯣ? ꯅꯣꯏ ꯏꯀꯥꯏꯔꯤꯔꯕꯥ? ꯍꯥ ꯅꯪ ꯅꯪꯁꯦ ꯏ ꯀꯥꯏꯔꯤꯔꯕ ꯃꯁꯛ ꯈꯨꯊꯤꯗꯨꯒ ꯅꯪ ꯌꯥꯝ ꯀꯌꯥꯝ ꯌꯥꯝ ꯐꯖꯔꯦꯅ꯫
ꯐꯖꯗꯦ ꯑꯗꯨꯕꯨ ꯂꯩꯅ ꯑꯗꯨꯕꯨ ꯂꯩꯅ
ꯃꯁꯛ ꯌꯦꯡꯒꯦꯅꯦ ꯊꯥꯔꯛꯑꯣꯅꯦ ꯑꯗꯨꯗꯤ ꯑꯩ ꯌꯦꯡꯕꯤꯒꯦꯅꯦ ꯊꯤꯕ꯭ꯔꯥ ꯊꯤꯗꯕ꯭ꯔ ꯑꯩ ꯑꯩ ꯌꯦꯡꯒꯦ
ꯀꯔꯤ ꯊꯥꯔꯛꯑꯣ ꯀꯔꯤ ꯊꯥꯔꯔꯣꯏ꯫ ꯑꯩ ꯑꯣꯏꯅ ꯂꯥꯛꯀꯅꯤ꯫
ꯀꯩꯒꯤ?
ꯑꯩ ꯑꯣꯏꯅ ꯂꯥꯛ ꯍꯣꯏ ꯑꯩ ꯑꯣꯏꯅ ꯂꯥꯛꯀꯦ ꯒꯥꯔꯤ ꯊꯥꯎ ꯍꯥꯞꯄꯤꯌꯨ꯫
ꯐꯣꯟ ꯅꯠꯇꯦ ꯑꯩꯅ ꯍꯥꯏꯗꯤ ꯑꯆꯥ ꯑꯠꯆꯥ ꯑꯠꯆꯥ ꯅꯪ ꯄꯨꯔꯒ ꯂꯥꯛꯀꯦ ꯍꯥꯏꯔꯕ?
ꯍꯣꯏ
ꯐꯣꯇꯣ ꯐꯣꯇꯣ ꯐꯣꯇꯣꯗ ꯅꯠꯇꯦ ꯐꯣꯇꯣ ꯅꯠꯇꯕꯤꯗ ꯑ ꯔꯤꯌꯦꯜ ꯂꯥꯏꯐꯇ ꯄꯨꯔꯛꯀꯦ ꯍꯥꯏꯔꯣ?
ꯅꯪ ꯀꯔꯤꯅꯣ ꯅꯪ ꯍꯥꯏꯔꯤꯁꯦ ꯑꯣ ꯑꯗꯨꯒꯤ ꯑꯗꯨ ꯐꯇꯣ ꯊꯥꯔꯣ ꯍꯥꯏ ꯔꯣ
ꯒꯌꯥꯟ ꯇꯥꯗ꯭ꯔꯦ ꯍꯧꯖꯤꯛꯀꯥꯟꯁꯦ ꯑꯗꯨ ꯃꯃꯤꯡ ꯈꯪꯗꯦ ꯇꯪꯅꯨꯗ ꯅꯌꯥꯝꯕꯅ ꯍꯥꯏꯔꯛꯏꯗ ꯑꯁ ꯎꯝ ꯃꯥꯗꯣ ꯅꯨꯄꯤ ꯑꯗꯨ ꯅꯨꯄꯤꯗꯨꯅ ꯂꯥꯁꯇ ꯍꯣꯏ ꯅꯨꯄꯤ ꯅꯨꯄꯤꯗ ꯅꯨꯄꯤꯒꯤ ꯈꯨꯠꯇ ꯇꯥꯔꯦ ꯑꯁꯤ ꯑ ꯉꯥꯁꯦ ꯍꯥꯏꯔꯛꯏꯅꯦ ꯑꯩꯉꯣꯟꯗ
ꯋꯥꯊꯤꯉꯤ ꯃꯥꯗꯤ
ꯌꯥꯝ ꯋꯥꯊꯤꯅꯠꯇꯤꯌꯦ ꯑꯁꯦꯡꯕꯅꯦ
ꯑꯗꯨ ꯅꯪ ꯌꯥꯝ ꯅꯨꯡꯉꯥꯏꯇ꯭ꯔꯣꯕ ꯍꯥꯏꯕ ꯅꯪ ꯌꯥꯝ ꯅꯨꯡꯉꯥꯏꯇꯣꯕ ꯍꯥꯏꯕ
ꯎ ꯑꯗꯨꯏ ꯅꯠꯇꯦ ꯅꯨꯡꯉꯥꯏꯅ ꯑꯩꯈꯣꯏ ꯑꯉꯥꯡꯒꯤ ꯎꯝ ꯂꯩꯁꯥꯕꯤ ꯐꯪꯈ꯭ꯔꯦ ꯑꯁ ꯃꯣꯏ ꯈꯨꯟꯗꯒꯤ ꯈꯨꯟ ꯃꯁꯦꯟ ꯂꯧꯅꯔꯅꯤꯀꯣ ꯈꯜꯂ ꯂꯩꯔꯤꯅꯦ ꯀꯩ
ꯐꯩꯅꯦ ꯑꯗꯨꯝ ꯈꯟꯕꯤꯔꯗꯤ ꯐꯩꯌꯦ ꯐꯩꯌꯦ ꯐꯩ ꯑꯗꯨꯃꯥꯏꯅ ꯈꯪꯅꯗꯤ ꯎꯝ
ꯅꯪ ꯀꯣꯏꯔꯛꯀꯦ ꯍꯥꯏ ꯅꯠꯇ꯭ꯔꯣ ꯂꯥꯛꯀꯦꯔꯣ
ꯍꯤꯁ ꯀꯔꯤꯁꯨ ꯄꯨꯔꯅꯤꯡꯉꯥꯏꯁꯨ ꯂꯩꯇꯦ ꯀꯥꯏꯅ
ꯑꯁ ꯂꯥꯛꯀꯦ ꯍꯥꯏꯔꯦ ꯉꯔꯥꯡꯗꯤ ꯑꯁ ꯒꯞꯇꯤ ꯙꯞ ꯙꯞꯇꯤ ꯇꯧꯋꯤꯅꯦ ꯂꯥꯛꯀꯦ ꯀꯥꯏ ꯉꯝꯗꯔꯗꯤ ꯇꯨꯃꯥꯏ ꯍꯥꯏꯔꯛꯀꯅꯨꯀꯣ
ꯍꯣꯔꯦꯟ ꯍꯣꯔꯦꯟ ꯌꯦꯡꯁꯦ